ꯍꯜꯂꯣ!
ꯇꯔꯕꯣ?
ꯇꯥꯔꯦ - ꯇꯥꯔꯦ꯫ ꯅꯪ ꯀꯩꯗꯧꯔꯝ ꯃꯤꯅꯣ?
ꯑꯩꯔꯣ? ꯑꯩ ꯁ ꯂꯩꯔꯤ ꯀꯂꯦꯛꯁꯟ ꯆꯠꯀꯦ ꯇꯧꯕꯅꯤ ꯉꯥꯛ ꯂꯩꯔ ꯆꯠꯂꯅꯤ꯫
ꯅꯪ ꯅꯣꯡꯃꯗ ꯀꯂꯦꯛꯁꯟꯗꯣ ꯀꯌꯥ- ꯀꯌꯥ ꯇꯧꯒꯦ?
ꯀꯂꯦꯛꯁꯟ ꯃꯣꯏ ꯃꯥꯔꯤ꯫ ꯃꯣꯏꯅꯦ ꯂꯩꯍꯥꯎꯕꯤꯅꯦ ꯀꯥꯖꯣꯟꯅꯦ ꯑꯗꯩ ꯑꯃꯥ ꯀꯅꯥꯎꯕꯤꯅꯦ ꯀꯥꯗꯤꯡꯀꯨꯅꯦ꯫
ꯄꯥ ꯀꯌꯥ - ꯀꯌꯥ ꯇꯧꯔꯤꯕ ꯃꯣꯢꯗꯤ?
ꯎꯝ ꯏꯂ ꯍꯕꯤꯅꯥ ꯂꯨꯄꯥ ꯆꯍꯨꯝ꯫
ꯎꯝ꯫
ꯑꯗꯩꯗꯤ ꯀꯥꯖꯨꯁꯨ ꯆꯍꯨꯝ ꯑꯗꯨꯒ ꯀꯅꯥꯎꯕꯤꯅ ꯆꯍꯨꯝ ꯌꯥꯡꯈꯩ꯫ ꯗꯤ ꯒꯥ ꯃꯣꯏ ꯀꯥ ꯗꯤꯡꯀꯨ ꯅ ꯂꯤꯁꯤꯡ ꯑꯃꯒ ꯆꯥꯃꯔꯤ ꯃꯥꯒꯤꯅ ꯕꯨꯛꯇꯣ ꯑꯅꯤ ꯁꯨꯕ꯫
ꯀꯔꯤ ꯆꯥ?
ꯃꯥꯒꯤꯅ ꯕꯨꯛ ꯇꯣ
ꯑꯥ꯫
ꯑꯅꯤꯁꯨꯨꯕ ꯑꯗꯨꯗꯨꯒꯤ ꯃꯥꯒꯤ ꯇꯣꯉꯥꯟ ꯇꯣꯉꯥꯟꯕ ꯃꯔꯨꯞꯀꯤꯅꯤꯗ ꯃꯔꯨꯞꯀꯤꯅꯤꯗ
ꯎꯝ ꯃꯔꯨꯕꯏꯗꯤ ꯀꯅꯥꯒꯤ ꯃꯔꯨ ꯑꯣꯏꯗꯕ
ꯀꯥꯅꯤ ꯅꯣꯏꯒꯤꯗꯣ
ꯎꯝ ꯑꯗꯨꯒ ꯑꯅꯤꯗ ꯄꯤꯈꯠꯇꯕ
ꯎꯝ ꯃꯣꯏ ꯑꯗꯨꯃꯥꯏꯅ ꯄꯤ ꯈꯠꯂꯦ ꯑꯩꯅ ꯈꯣꯝꯕꯗ ꯑꯁ ꯈꯪꯗꯦꯗ ꯍꯟꯗꯛꯇꯤ ꯐꯖꯅ ꯐꯒꯠꯇꯧ ꯂꯩꯔꯦ ꯑꯩꯈꯣꯏꯕ ꯍꯥꯏꯗꯤ ꯁꯣꯝꯗ ꯂꯩꯅꯗꯕꯅꯤꯅ ꯃꯥꯏꯗꯨꯗꯒꯤ ꯈꯔ ꯂꯧ ꯊꯣꯛꯑ ꯁꯤꯖꯤꯟꯅ ꯑꯃ ꯇꯧꯕꯅꯤꯅ ꯍꯣꯏꯕ ꯍꯜꯂꯛꯇ꯭ꯔꯤ ꯃꯥ ꯀꯂꯦꯛꯁꯟ ꯆꯠꯈꯤꯕꯅꯤ
ꯏꯕ ꯅ ꯄꯇ ꯀꯔ ꯂ ꯀꯋꯥꯕ
ꯍꯥꯝ
ꯅꯅꯥꯄꯤꯦꯇꯩꯩꯗꯤ ꯍꯛ꯭ꯔꯥꯕꯏꯕ
ꯅꯥꯕꯦꯗ ꯍꯂꯛꯔꯤꯌꯦ
ꯀꯩꯅꯣ ꯇꯧꯕꯒꯤ ꯑꯃ ꯃꯣꯛ ꯆꯤꯛꯄꯩꯗꯣ ꯅꯥꯄꯦꯠꯇ ꯃꯥꯏꯕꯤ ꯑꯗ ꯌꯦꯡꯅꯤ ꯍꯥꯏ ꯍꯥꯏꯕꯅꯦ ꯆꯪꯈ꯭ꯔꯦ ꯍꯥꯏꯕ ꯅꯕꯗꯣ ꯅꯕꯗꯣ ꯑꯩꯈꯣꯏ ꯃꯥꯅ ꯍꯥꯏꯔꯛꯄꯗ ꯁꯝꯃꯔꯗꯣ ꯃꯋꯣꯛꯁꯦ ꯆꯦ ꯆꯦꯁꯦ ꯇꯧꯔꯒ ꯐꯔꯦꯕꯅꯦꯕ ꯂꯧꯊꯣꯛꯄꯗ ꯍꯦꯛꯇ ꯁꯦꯝꯖꯟꯕꯤꯔꯛꯄꯒꯤ ꯑꯗꯨꯗ ꯕꯥ ꯍꯕꯗ ꯆꯩ ꯆꯂ
ꯂꯧꯊꯣꯛꯄꯗ ꯃꯌꯥꯝ ꯊꯣꯛꯑꯦ ꯑꯩꯗꯤ
ꯇꯨ ꯄꯇꯥ ꯁꯨꯅꯨ ꯅꯄ ꯅ ꯄꯒꯧꯊ
ꯑꯩꯈꯣꯏ ꯕꯥꯔ ꯀꯅꯥꯒ ꯆꯠꯂꯤꯕ
ꯑꯩꯈꯣꯏ ꯃꯥꯅ ꯍꯌꯦꯡ ꯆꯠꯃꯤꯟꯅꯖꯕ ꯌꯥꯗꯦ ꯑꯩ ꯀꯣꯛꯁꯤ ꯄꯨꯟꯁꯤ ꯍꯌꯦꯡ ꯁꯪꯉꯣꯏꯅ
ꯁꯒꯣꯜꯁꯤ ꯅꯨꯃꯤꯠꯁꯤꯗ
ꯑ ꯁꯃꯅ ꯇꯥꯛꯑꯦ ꯍꯥꯏꯕꯅꯦ ꯂꯩꯐꯝꯗꯣ ꯅꯨꯄꯤꯗꯨꯒꯤ ꯂꯩꯐꯝꯗꯣ
ꯃꯀꯣꯛꯇꯤ ꯌꯥꯝ ꯆꯤꯛꯄꯅꯤꯅꯦ
ꯎꯝ ꯑꯗꯨꯒꯤ
ꯁꯐꯝꯗꯤ ꯃꯥꯥꯏ ꯃꯨꯀꯣꯛꯁꯤꯛꯄꯁꯤꯦ ꯒ꯭ꯌꯥꯟ ꯇꯥꯗ꯭ꯔꯦ ꯑꯩꯁꯨ
ꯎꯁꯔꯁꯦꯕ꯭ꯔꯥꯕ
ꯅꯨꯡꯁꯥꯗꯤ ꯀꯔꯤ ꯆꯠꯇ꯭ꯔꯤ ꯒꯥꯔꯤ ꯃꯆꯥꯅꯤꯅ
ꯃꯤ ꯃꯈꯣꯟ ꯑ ꯇꯥꯍꯜꯂꯛꯀꯅꯨ ꯅꯅꯨꯡꯗꯣ ꯎꯝ ꯍꯧꯖꯤꯛꯀꯤ ꯅꯨꯡꯁꯥꯁꯦ ꯌꯥꯝ ꯀꯟ ꯀꯟꯅ ꯀꯩꯅꯣ ꯇꯧꯋꯤꯗꯅ ꯁꯥꯏꯗ ꯑꯗꯨꯅ ꯍꯥꯏꯗꯤ ꯆꯥꯛꯊꯦꯛꯀꯦ ꯆꯥꯛꯊꯦꯛꯀꯦ ꯁꯥꯔꯦꯕ ꯅꯨꯡꯁꯥꯁꯤꯁꯨ
ꯊꯥꯡꯪ ꯇ ꯍ ꯆꯄꯗꯕꯣ ꯑꯁ
ꯑꯗꯨꯗꯤ ꯏꯁꯥꯁꯨ ꯏꯁꯥꯁꯨ ꯌꯥꯝ ꯁꯣꯛꯊꯩ ꯑꯗꯨꯅ ꯑꯦꯁꯤꯡ ꯁꯦ ꯄꯤꯠ ꯄꯥꯠ ꯄꯤꯠ ꯄꯥꯠ ꯊꯀꯄꯥ
ꯎꯝ ꯉꯁꯥꯏ ꯑꯩ ꯏꯁꯤꯡ ꯑꯝꯇ ꯄꯨꯗ꯭ꯔꯦꯗ ꯉꯁꯥꯏ ꯍꯜꯂꯛꯄꯗ ꯑꯣꯏꯅ ꯊꯣꯛꯑꯦ
ꯍꯨꯃꯥꯡ꯫ ꯆꯥꯍꯜꯂꯗꯤꯀꯣ ꯏꯁꯤꯡꯁꯤꯦ ꯈꯔ ꯌꯥꯝ ꯊꯛꯄ ꯔꯦꯖꯁꯟ ꯇꯉꯗꯕ
ꯑꯗꯩꯗꯤ ꯃꯅꯤꯄꯨꯔ ꯂꯝꯕꯤ ꯍꯥꯏꯔꯦꯅ
ꯎꯝ ꯑꯈꯣꯏ ꯇꯥꯈꯜ ꯂꯝꯕꯤꯅꯥ ꯃꯍꯦꯅꯕꯥ ꯅꯤꯍꯦ ꯅꯨꯡꯒꯥꯏꯇꯥꯕꯥ ꯁꯤꯁꯨ ꯄꯤꯠꯄ ꯄꯤꯠꯄ ꯈꯔ ꯊꯛꯑꯣ ꯏꯁꯤꯡꯗꯣ ꯇꯥꯕ꯭ꯔꯥ ꯍꯜꯂꯣ
ꯂꯣꯏ ꯊꯝꯕ ꯑꯩ ꯒꯥꯔꯤ ꯑꯆꯧꯕ ꯉꯥꯛꯇ ꯆꯠꯄꯒꯤꯀꯣ
ꯎꯝ
ꯑꯥ ꯃꯆꯥ ꯊꯧꯕ ꯑꯩꯈꯣꯏꯗꯤ ꯐꯖꯔꯦꯕ ꯑꯗꯩꯗꯤ ꯑꯁꯣꯝ ꯅꯥꯀꯟꯂꯣꯝ ꯀꯩ ꯍꯥꯏꯗꯣꯏꯅꯣ ꯃꯃꯤꯡꯗꯣ ꯀꯥꯎꯔꯦ ꯑꯥ ꯑꯅꯟꯗ ꯂꯩꯕ ꯔꯣꯝꯗꯣ ꯀꯩꯕꯥ ꯑꯗꯨꯋꯥꯏ ꯂꯝ
ꯑꯥ
ꯗꯤꯁꯤ ꯂꯩꯔꯦ ꯑꯋꯥꯏ ꯂꯟꯗꯣ ꯀꯩꯅꯣ
ꯀꯅꯣ ꯑꯥ
ꯅꯠꯇꯦ ꯗꯤ ꯁꯤ ꯍꯦꯟꯗꯣꯛꯑꯒ ꯂꯩ ꯑꯗꯨ ꯀꯩꯕ ꯑꯗꯨ ꯀꯥꯎꯔꯣꯏꯅꯦ ꯑꯅꯟꯗ ꯁꯨꯀꯨꯝꯉ ꯂꯩ
ꯈꯪꯅꯤꯤ ꯈꯉꯅꯤ ꯈꯪꯉꯤ ꯈ ꯑ ꯑꯥ
ꯑꯗꯨꯏꯗ ꯂꯝ ꯃꯃꯤꯡꯗꯨꯒꯤ ꯀꯧꯔꯤꯅꯤ
ꯑꯩꯁꯨ ꯀꯥꯎꯔꯦ
ꯎꯝ ꯗꯤ ꯁꯤ ꯈꯨꯔꯥꯏ
ꯄꯣꯔꯣꯝꯄꯥꯠ ꯑꯣꯏꯗꯣꯏꯔꯣ
ꯅꯠꯇꯦ ꯈꯨꯔꯥꯏ ꯀꯔꯤ ꯁꯥꯖꯨ ꯂꯩꯀꯥꯏ ꯅꯠꯇꯦ ꯈꯨꯔꯥꯏ ꯀꯔꯤ ꯂꯩꯀꯥꯏ ꯅꯣ ꯑꯃꯥ ꯂꯩꯗꯅ ꯑꯃꯥ ꯂꯩ ꯑꯃ ꯂꯩꯕꯅꯤ ꯃꯃꯤꯡꯗꯣ ꯑꯩꯁꯨ ꯀꯥꯎꯔꯦꯗ ꯀꯥ ꯔꯣꯃꯦꯟ ꯍꯣꯏ ꯂꯝꯗꯣ ꯍ ꯆꯄ ꯇ꯭ꯔꯥꯐꯤꯛꯀ ꯌꯥꯝ ꯊꯦꯡꯅꯩꯗ ꯉꯁꯥꯏꯗꯤ ꯀꯥꯏꯗꯒꯤ ꯍꯧꯖꯤꯛ ꯃꯔꯨ ꯑꯣꯏꯅ ꯊꯥꯗ꯭ꯔꯤ ꯑꯌꯥꯡꯄꯜꯂꯤ ꯂꯝꯕꯤ ꯑꯃꯁꯨ ꯊꯥꯗ꯭ꯔꯦ ꯑꯗ ꯃꯣꯏ ꯗꯤ ꯀꯨꯏꯔꯣꯏ ꯊꯥꯔꯛꯑꯅꯤ
ꯍꯟꯗꯛ ꯑꯈꯣꯏ ꯇꯈꯦꯜ ꯁꯟꯖꯦꯟꯕꯝ ꯒꯤ ꯂꯝꯕꯤꯁꯤꯗꯤ ꯀꯃꯥꯏꯅ ꯇꯧꯗꯣꯏꯅꯣꯕꯥ
ꯑꯩꯈꯣꯏꯒꯤ ꯂꯝꯕꯤꯁꯤꯗꯤ ꯃꯌꯥꯝꯅꯁꯨ ꯌꯦꯡꯁꯤꯟꯕꯤꯗꯦ ꯑꯃꯅꯁꯨ ꯌꯦꯡꯁꯤꯟꯕꯤꯗꯦ ꯍꯗꯤ ꯑ ꯁꯥꯟ ꯁ ꯆ ꯇꯥꯡꯥꯡ
ꯁꯟꯖꯦꯟꯕꯝꯗꯩꯅ ꯇꯛꯌꯦꯟꯐꯥꯎꯖꯦ ꯐꯖꯟꯅ ꯐꯠꯇꯔꯦ ꯍꯥꯏꯕ
ꯐꯠꯇ꯭ꯔꯦ ꯇꯥꯏꯁꯤꯗꯤ ꯍꯥꯏꯗꯔꯞ ꯑꯗꯨꯗꯩ ꯍꯧꯔꯦ ꯑꯗꯨꯝ
ꯄꯨꯔꯥ ꯀꯩꯅꯣꯃ ꯍꯥꯏꯗꯤ ꯈꯨꯅꯨꯡ ꯌꯥꯝ ꯆꯪꯕ ꯀꯤꯇꯥꯏꯞ ꯇꯧꯔꯗ꯭ꯔꯣ ꯂꯩ ꯐꯤꯕꯝꯗꯣ
ꯈꯨꯨꯅꯨꯡ ꯆꯪꯉꯤꯗꯣ ꯑꯇꯩ ꯅꯠꯇꯦꯗ ꯑ ꯑꯈꯣꯏꯒꯤ ꯃꯄꯤ ꯃꯄꯥ ꯑꯣꯏꯕ ꯑꯈꯣꯏꯒꯤ ꯃꯊꯛ ꯊꯣꯡꯕꯁꯤꯡꯅ ꯐꯠꯇ ꯗꯩ
ꯐꯖꯟꯅ ꯂꯝꯕꯤꯁꯦ ꯁꯦꯝꯕꯤꯔꯗꯤ ꯆꯠꯄ ꯆꯣꯠꯄꯗ ꯀꯩꯁꯨ ꯀꯨꯏꯍꯧꯕ ꯂꯝ ꯑꯣꯏꯗꯤ ꯕꯖꯥꯔꯗꯒꯤ ꯇꯈꯦꯜ ꯐꯥꯎꯖꯤ ꯀꯤꯂꯣꯃꯤꯇꯔ ꯇꯔꯥꯃꯥꯊꯣꯏ ꯇꯔꯥꯅꯤꯊꯣꯏ ꯈꯛꯇꯅꯦꯕ ꯌꯥꯝ ꯂꯥꯞꯄ ꯇꯦ ꯍꯥꯏꯕ ꯑꯦꯝ ꯌꯨꯒ ꯑꯦꯝ ꯌꯨꯒ ꯕꯖꯥ ꯑꯩꯈꯣꯏꯒꯤ ꯑꯦꯝ ꯌꯨꯗꯒꯤꯅ ꯕꯖꯥꯔꯕꯧꯁꯦ
ꯎꯝ
ꯈꯦꯟꯗꯒꯤꯅ ꯕꯖꯥꯐꯥꯎ ꯃꯥꯏꯅ ꯂꯥꯞꯄ ꯃꯥꯟꯅꯔꯤꯅꯦ ꯍꯥꯏꯕ ꯑꯗꯨꯗꯣ ꯇꯔꯥꯃꯥꯊꯣꯏ ꯇꯥꯏꯊꯣꯏꯅꯦꯕ ꯑꯦꯝ ꯌꯦꯡ ꯗꯣ ꯃꯤꯒꯤꯗꯤ ꯌꯦꯡꯉꯣ ꯂꯝꯕꯤꯗꯣ ꯅꯨꯡꯉꯥꯏꯕꯅꯤꯅ ꯖꯥ ꯌꯧꯋꯤ ꯄꯨꯡꯈꯥꯏ ꯐꯥꯗꯒꯤ
ꯑꯗꯨꯅꯤ ꯑꯩ ꯁꯨ ꯑꯁ ꯈꯪꯗꯦꯗ ꯍꯥꯟꯅ ꯄꯨꯡꯈꯥꯏꯗ ꯌꯧꯔꯝꯕ ꯄꯣꯠꯇꯣ ꯑꯩ ꯄꯨꯡ ꯑꯃ ꯍꯦꯟꯅ ꯆꯪꯉꯦ ꯍꯥꯏꯁꯦ
ꯑꯗꯨꯅꯤ ꯂꯝꯕꯤ ꯌꯥꯝ ꯐꯠꯇꯦꯕ ꯅꯣꯡꯒ ꯆꯨꯁꯜꯂꯦ ꯑꯗꯒꯤ ꯍꯧꯖꯤꯛ ꯅꯣꯡꯃ ꯇꯝꯒ ꯑꯣꯏꯔꯦ ꯌꯦꯡꯉꯨꯀꯣ
ꯑꯝ ꯑꯗꯩꯗꯤ ꯆꯠꯂꯤꯗꯣ ꯊꯣꯝꯕꯤ ꯌꯥꯝ ꯁꯥꯃꯝꯕꯗ ꯇꯣ ꯇꯣꯝꯕꯤꯗꯨꯅ ꯌꯥꯝ ꯁꯃꯝꯕ ꯑꯗꯨꯅ ꯊꯣꯝꯕꯤꯁꯨ ꯑꯃꯨꯛ ꯍꯧꯖꯤꯛ ꯂꯣꯏ ꯅꯤꯡꯒꯥꯏꯗꯅ ꯂꯩꯔꯦ ꯃꯣꯏꯅꯅꯦ ꯀꯣꯜꯂꯤꯅꯦꯅ ꯀꯣꯠꯂꯤ ꯀꯣꯠ ꯑ ꯅꯤꯡꯒꯥꯏ ꯀꯣꯠꯂꯤꯅꯦꯅꯥ ꯅꯆꯪꯅ ꯁꯨꯨꯡ ꯀꯣꯠ ꯀꯣꯠ ꯄꯤꯗ꯭ꯔꯦ ꯍꯥꯏꯕ ꯊꯋꯥꯏ ꯌꯥꯝ ꯅꯨꯡꯉꯥꯏꯇꯦꯕ ꯎꯕꯗ ꯑꯩ
ꯈꯪꯉꯥꯕ ꯖꯦꯁꯄꯤꯁꯦ ꯁꯤꯁꯤꯅ ꯀꯩꯅꯣꯁꯦ ꯍꯥꯏꯗꯤ ꯀꯩꯅꯣꯖ ꯏꯔꯂ ꯏꯔꯂ ꯏꯔꯂ ꯔ ꯂꯩꯔꯒ ꯀꯣ ꯆꯤꯡꯁꯦ ꯑꯗꯨꯒ ꯂꯩꯔ ꯀꯣꯂꯦ ꯍꯕ ꯆꯤꯡꯗꯣ ꯀꯣꯊꯠꯂꯦꯕ ꯂꯩꯕꯥꯛꯅꯦꯕ ꯃꯣꯏꯅ ꯍꯨꯟꯇꯣꯛꯏꯁꯦ ꯍꯪꯕꯥ ꯇꯔꯛꯇꯅꯕꯨꯣ ꯁꯦꯝꯕ ꯅꯠꯇ꯭ꯔꯦꯕ
ꯂꯩꯕꯥꯛ ꯍꯣꯟꯗꯣꯛꯄꯗ ꯃꯣꯏ ꯐꯖꯅ ꯑꯝꯇ ꯀꯣꯠꯇꯦꯅꯦ ꯃꯣꯏ ꯄꯩꯁꯥꯗꯪꯒꯤ ꯈꯜꯂ ꯀꯣꯠꯂꯦ
ꯎꯝ
ꯃꯣꯏꯅꯁꯨ ꯈꯟꯕꯤꯒꯗ ꯁꯤꯗ ꯇꯥꯔꯤꯁꯦ ꯈꯨꯟ ꯑꯃꯅꯤ ꯈꯨꯟ ꯈꯨꯟꯁꯦ ꯅꯣꯡꯃꯗ ꯁꯨꯔꯒ ꯆꯥꯗꯕ ꯈꯨꯟ ꯅꯠꯇꯦ ꯁꯨꯔ ꯆꯥꯔꯒ ꯅꯣꯡꯃꯒꯤ ꯁꯨꯔꯒ ꯇꯥꯜꯂꯒ ꯆꯥꯕ ꯈꯨꯟꯅꯤꯗꯣ ꯈꯪꯉꯤꯅꯦꯕ ꯑꯗꯨ ꯃꯣꯏꯅ ꯃꯣꯏꯅ ꯏꯝꯐꯥꯜ ꯂꯣꯝ ꯍꯥꯏꯒꯠꯄꯔꯣꯝꯗ ꯂꯩꯔꯦꯅ ꯑꯐꯥꯎꯁꯨ ꯑꯗꯨꯝ ꯁꯥꯖꯤꯜꯂꯛꯑꯦꯕ ꯈꯪꯕ꯭ꯔꯥ
ꯑꯗꯣ ꯐꯖꯅ ꯍꯥꯏꯗꯤ ꯀꯣꯠꯂꯣ ꯌꯥꯔꯦꯕꯀꯣ ꯂꯝꯕꯤꯗꯣ ꯄꯥꯛꯊꯣꯛꯑꯣ ꯑꯗꯨꯒ ꯑꯗꯨꯒ ꯃꯈꯣꯏꯒꯤ ꯂꯝꯕꯤꯁꯦ ꯐꯖꯅ ꯁꯦꯝꯃꯗꯤ ꯐꯕ ꯂꯝꯕꯤꯁꯦ ꯍꯦꯛꯇ ꯅꯣꯡꯨ ꯆꯨꯁꯜꯂꯒ ꯇꯥꯁꯜꯂꯒꯗꯤ ꯌꯥꯝ ꯊꯤꯅ ꯆꯠꯄꯁꯦ ꯐꯔꯛ ꯇꯥꯔꯦꯕ ꯑꯩꯈꯣꯏꯗꯤ ꯑꯦꯛꯁꯤꯗꯦꯟ ꯇꯧꯔꯒ ꯈꯣꯠꯄ ꯌꯥꯎꯔꯅꯤ ꯑꯗꯩꯗꯤ ꯂꯥꯏꯒꯤ ꯂꯝꯗꯨꯗ
ꯇꯧꯕꯕꯨ ꯇꯧꯔꯤꯃꯤꯅꯦ ꯃꯃꯥꯡꯗ
ꯑꯗꯨꯅ ꯂꯥꯏꯒꯤ ꯂꯝꯗꯨꯗ ꯁꯨꯝ ꯀꯩꯅꯣ ꯇꯧꯔꯒ ꯍꯥꯏꯗꯤ ꯃꯤ ꯑꯅꯥꯕ ꯂꯨꯍꯣꯡꯕ ꯆꯠꯄꯗꯨꯗꯤ ꯑꯃꯨꯛ ꯅꯨꯡꯉꯥꯏꯇꯦꯗꯅ
ꯑꯗ ꯀꯃꯥꯏꯅ ꯅꯨꯡꯉꯥꯏꯗꯅꯣ ꯂꯥꯏꯒꯤꯗꯨꯗꯅ ꯃꯣꯏꯁꯦ ꯀꯩꯝꯇ ꯈꯟꯗꯦ ꯃꯣꯏꯅ ꯌꯥꯝ ꯂꯥꯏꯅ ꯈꯦ ꯐꯜ ꯋꯥꯅꯤꯀꯣ ꯑꯩꯈꯣꯏ ꯁꯤꯗ ꯑꯁꯤꯗ ꯐꯥꯎꯅꯔꯤꯕ ꯂꯥꯏꯁꯦ ꯀꯣ ꯑꯃꯨꯛꯇꯪꯅꯦ ꯍꯧꯖꯤꯛ ꯃꯣꯏ ꯃꯄꯤ ꯃꯄꯥ ꯎꯔꯤꯕ ꯃꯣꯏꯗ ꯗꯥꯏꯔꯦꯛ ꯄꯥꯜꯂꯀꯥꯟꯗ ꯈꯪꯒꯗꯕꯅꯤꯀꯣ
ꯑꯗꯨꯒ ꯑꯃꯨꯛ ꯁꯨ ꯀꯩꯅꯣ ꯇꯧꯗ ꯌꯥꯔꯣꯏꯕ ꯂꯨꯍꯣꯡꯉꯦ ꯈꯜꯂꯣ ꯂꯝꯂꯥꯏꯔꯣꯝꯗꯩ ꯆꯠꯇꯣꯏꯅꯦꯕ
ꯎꯝ ꯑ ꯂꯝꯂꯥꯏꯔꯣꯝꯅ ꯂꯝꯕꯤ ꯑꯃꯨꯛ ꯐꯔꯗꯤ ꯐꯩ
ꯂꯝꯕꯤ ꯐꯠꯇꯕꯇꯪꯒꯤ ꯋꯥ ꯍꯥꯏꯔꯛꯑꯣꯕ ꯐꯠꯇꯕ ꯃꯤ ꯁꯤꯊꯕꯒꯤ ꯋꯥꯔꯤ ꯁꯥꯒꯅꯨ ꯍꯥꯏꯕꯅꯦꯕ ꯈꯪꯉꯕ ꯃꯄꯤ ꯃꯄꯥ ꯁꯤꯊꯔꯛꯀꯅꯣꯕ
ꯍꯣꯏ ꯑꯗꯨꯕꯨꯗꯤ ꯑꯗꯨꯅꯦ ꯑꯗꯨ ꯐꯠꯇꯕꯗꯣ ꯈꯪꯗꯦ ꯑꯝ ꯎ ꯎꯗ꯭ꯔꯦꯕ ꯍꯧꯖꯤꯛꯇꯤ ꯃꯣꯏꯅ
ꯎꯝ
ꯑꯗꯨꯅꯅꯤꯗ ꯂꯝꯕꯤꯅꯤ ꯁꯨꯝ ꯂꯩꯉꯥꯡ ꯂꯩꯉꯥꯡ ꯇꯥ ꯂꯩꯔꯦ ꯅꯍꯥꯟ ꯑꯩꯅꯁꯨ ꯑꯩꯁꯨ ꯊꯧꯋꯦꯕ ꯊꯧꯕꯗꯣ ꯑꯦꯝꯕꯨꯂꯦꯟꯁ ꯆꯞ ꯑꯃꯅ ꯂꯍꯥꯟꯈꯤꯕꯗ ꯑꯩꯈꯣꯏ ꯂꯥꯟꯐꯝ ꯂꯩꯇꯦ
ꯅ ꯃ ꯂꯝꯝꯕꯤꯗꯨ ꯄꯔ
ꯍꯥꯏꯗꯤ ꯂꯝꯕꯤꯗꯨ ꯄꯥꯡꯊꯣꯛꯑꯦꯕꯀꯣ ꯐꯖꯅ ꯀꯣꯠꯂꯦꯕ ꯑꯗꯨꯒ ꯑꯃꯨꯛ ꯑꯥ ꯁꯟꯖꯦꯟꯐꯝ ꯂꯣꯝꯗꯒꯤꯩ ꯂꯥꯛꯄꯒꯤ ꯑꯣꯏꯔꯣꯝ ꯊꯥꯡꯕꯔꯣꯝꯗꯣ ꯍꯥꯟꯅ ꯑꯗꯣꯝꯗꯣ ꯑꯃꯨꯛ ꯅꯤꯡꯈꯥꯏꯗꯦꯗꯅ
ꯎꯝ
ꯍꯧꯖꯤꯛꯁꯤꯅꯃꯨꯛ ꯑꯗꯣꯝꯗ ꯑꯃꯨꯛ ꯇꯥꯈꯠꯇꯅ ꯅꯤꯡꯈꯥꯏꯔꯛꯄꯅꯦꯕ
ꯎꯝ
ꯑꯗ ꯍꯥꯟꯅꯩ ꯀꯣꯠꯄ ꯃꯣꯟꯈꯣꯜꯒ ꯇꯥꯔꯝꯕꯗ ꯍꯧꯖꯤꯛ ꯑꯃꯨꯛ ꯇꯥꯈꯤꯗ꯭ꯔꯦ ꯈꯪꯗꯦ ꯂꯥꯏꯔꯣꯝꯗ ꯆꯠꯂꯦ ꯂꯥꯏꯔꯣꯝꯗ ꯆꯠꯄ ꯍꯥꯏꯁꯤꯃꯛꯇꯕꯨ ꯑꯩꯈꯣꯏꯒꯤ ꯅꯨꯡꯊꯤ ꯅꯣꯡꯃꯪꯅꯗꯗꯤ ꯆꯠꯄꯁꯦ ꯅꯨꯡꯉꯥꯏ ꯀꯟꯗꯦ ꯍꯥꯏꯕ ꯍꯥꯏꯗꯤ ꯅꯣꯡꯁꯤꯡ ꯆꯨꯔꯛꯑꯗꯤ ꯃꯤ ꯂ ꯂꯩ ꯁꯣꯝꯇ ꯑꯗꯨꯅ ꯃꯤꯗꯣ ꯂꯠꯄꯅꯤꯅ ꯑꯗꯩꯗꯤ ꯀꯩꯅꯣ ꯑꯣꯏꯔꯦ ꯀꯩꯁꯨ ꯑꯩꯈꯣꯏꯗ ꯀꯩꯅꯣꯝꯗꯤ ꯇꯧꯒꯗꯧ ꯅꯠꯇꯦ ꯑꯗꯨ ꯑꯣꯏꯇꯥꯔꯒꯁꯨ ꯅꯅꯨꯡ ꯁꯨꯝ ꯆꯤꯡ ꯃꯔ ꯃꯅꯨꯡꯅꯤꯅ ꯅꯨꯡꯉꯥꯏꯖꯗꯦꯗꯅ
ꯎꯝ
ꯑꯗꯨꯒꯤ ꯋꯥꯅꯤꯗ ꯑꯗꯨ ꯃꯣꯏꯅ ꯑꯁ ꯈꯪꯗꯩ ꯑꯗꯨꯗ ꯑꯁꯤꯗ ꯃꯣꯏꯅ ꯆꯤꯡ ꯃꯅꯨꯡ ꯍꯥꯏꯕ ꯋꯥꯅꯤ ꯂꯥꯏꯒꯤꯗꯣ ꯐꯖꯅ ꯂꯥꯏꯠ ꯅꯨꯡ ꯊꯥꯟꯕꯤꯗꯨꯅ ꯊꯝꯃꯗꯤ ꯐꯕ
ꯃꯥꯅꯦ
ꯇꯦ ꯁꯤꯁꯨ ꯂꯥꯏꯠꯄꯨꯗꯤ ꯊꯥꯟꯈ꯭ꯔꯦ ꯈꯔ ꯃꯣꯏ ꯀꯣꯟꯅꯔ ꯀꯣꯟꯅꯔꯗꯣ
ꯎꯝ
ꯒꯣꯂꯥꯏꯗ
ꯇꯤꯟꯁꯤꯠꯀꯤꯗꯨꯗꯤ ꯐꯖꯅ ꯊꯥꯜꯂꯦ ꯑ
ꯐꯣꯛ ꯂꯥꯏꯠ ꯑꯃ ꯊꯥꯟꯕꯤꯔꯗꯤ ꯐꯕ
ꯎꯝ
ꯄꯥ ꯌꯥꯝ ꯊꯗꯁꯨ ꯃꯉꯥ ꯊ ꯊꯜꯂꯗꯤ ꯌꯥꯔꯦꯕ
ꯌꯥꯔꯦ ꯑꯗꯨꯝ
ꯍꯥꯏꯗꯤ ꯊꯥꯡꯖꯝꯒꯤ ꯊꯧꯒꯠꯂꯛꯄꯒꯤ ꯃꯊꯛꯀꯤ ꯀꯣꯟ ꯑꯍꯨꯝ ꯐꯥꯡꯕꯗꯨꯗ ꯑꯃ ꯊꯥꯜꯂꯅꯤ ꯑꯗꯩꯗꯤ ꯂꯥꯏ ꯃꯅꯥꯛꯇ ꯑꯃ ꯊꯥꯟꯕꯤꯔꯅꯤ ꯑꯗꯨꯒ ꯑꯃꯨꯛ ꯈꯔ ꯆꯠꯊꯣꯛꯑꯒ ꯑꯃꯨꯛ ꯊꯥꯜꯂꯅꯤ ꯃꯣꯏꯒꯤ ꯄꯨꯈ꯭ꯔꯤꯒ ꯂꯩꯕꯗꯣ
ꯎꯝ
ꯑꯗꯨꯋꯥꯏꯗ ꯑꯃ ꯊꯥꯜꯂꯅꯤ ꯑꯗꯨꯒ ꯑꯃꯨꯛ ꯒꯣꯠꯂꯥꯏ ꯑꯃ ꯂꯩꯕꯒꯤꯗꯨꯗ ꯑꯃ ꯊꯥꯟꯕꯤꯔꯅꯤ ꯑꯗꯨꯒ ꯅꯨꯡ ꯒꯣꯔ ꯑꯃ ꯂꯩꯕꯒꯤ ꯑꯗꯨꯋꯥꯏꯗ ꯑꯃ ꯊꯥꯟꯕꯤꯔꯒ ꯌꯥꯔꯦ ꯍꯥꯏꯕ
ꯌꯥꯔꯦ ꯑꯗꯣ ꯂꯝꯕꯤꯗꯨꯁꯨ ꯅꯨꯡꯒ ꯍꯥꯏꯖꯤꯟꯕꯤꯔꯒ ꯈꯔ ꯐꯖꯅ ꯁꯦꯝꯕꯤꯔꯗꯤ ꯋꯥꯡꯁꯨ ꯐꯗꯕ
ꯎꯝ
ꯑꯗꯩꯗꯤ ꯈ꯭ꯋꯥꯏ ꯃꯔꯨ ꯑꯣꯏꯕꯗꯤ ꯆꯤꯡꯊꯛ ꯦ ꯑꯗꯨꯗ ꯊꯣꯡ ꯑꯃ ꯂꯩꯗꯅ
ꯎꯝ
ꯊꯣꯡꯗꯨꯗ ꯑ ꯑꯀꯥꯏꯕ ꯂꯥꯛꯀꯗ꯭ꯔꯥ ꯁꯤꯅꯦ ꯈꯜꯂꯤꯁꯦ
ꯁꯣꯝ ꯆ ꯆꯂꯗꯗꯤ ꯑꯗꯨ
ꯊꯣꯡꯗꯨ ꯃꯆꯥꯅꯦꯕ
ꯎꯝ
ꯑꯗꯨꯅ ꯀ ꯩꯕꯥꯅꯤꯗ
ꯐꯦꯁ ꯊꯧ ꯃꯆꯥꯅꯦ ꯑꯗꯨꯁꯨ ꯑꯁ ꯈꯪꯗꯦ ꯑꯨ ꯍꯥꯏꯗ꯭ꯔꯕꯅꯤꯗ ꯍꯧꯖꯤꯛꯁꯦ ꯑꯗꯨꯅ ꯑꯩꯈꯣꯏꯗꯗꯤ ꯑꯁ ꯅꯨꯡꯉꯥꯏꯇꯕꯕꯨ ꯀꯣ ꯊꯋꯥꯏ ꯅꯨꯡꯉꯥꯏꯇꯕꯅꯦꯕ ꯆꯠꯊꯣꯛ ꯆꯠꯁꯤꯟ ꯍꯥꯏꯔꯦ ꯌꯥꯝꯅ ꯅꯨꯡꯉꯥꯏꯖꯗ꯭ꯔꯦ ꯍꯥꯏꯕ
ꯎꯝ
ꯅꯣꯡꯒꯤ ꯅꯃꯃꯝ ꯆꯨꯗꯩ ꯅꯣꯡꯖꯨ ꯊꯥꯒ ꯑꯣꯏꯁꯜꯂꯛꯦ ꯑꯃꯨꯛ ꯅꯨꯡꯁꯨꯅꯨꯡꯁꯨ ꯊꯥꯅꯤꯅ ꯑꯃꯨꯛ ꯇꯇꯥꯏ ꯁꯨꯔꯦ ꯅꯣꯡꯗꯣ ꯑꯗ ꯇ ꯃꯣꯏꯅ ꯀꯣꯜꯂꯤ ꯈꯨꯗꯤꯡꯒꯤ ꯍꯦꯟꯅ ꯍꯦꯟꯅ ꯍꯦꯟꯅ ꯁꯨꯝ ꯇꯞꯊꯔꯛꯑꯅꯤ ꯆꯤꯡꯗꯨꯗꯤ
ꯎꯝ
ꯑ ꯈꯪꯗꯦ ꯃꯣꯏ ꯍꯦꯟꯅ ꯍꯦꯟꯅ ꯇꯛꯊꯔꯛꯄꯗꯣ ꯍꯦꯟꯅ ꯍꯦꯟꯅ ꯇꯛꯊꯔꯛꯑꯦ ꯍꯥꯏꯕ ꯋꯥꯅꯤ ꯍꯦꯟꯅ ꯍꯦꯟꯅ ꯇꯛꯊꯔꯛꯄꯗ ꯃꯣꯏꯅ ꯍꯦꯟꯅ ꯍꯦꯟꯅ ꯀꯣꯠꯄꯗꯣ ꯃꯣꯏꯅ ꯃꯊꯛꯇ ꯀꯣꯠꯄꯤꯔꯛꯇ꯭ꯔꯦ ꯍꯥꯏꯕ ꯃꯊꯀꯤꯁꯨꯗꯅꯦ ꯋꯥꯡꯃꯟꯕꯅꯤꯅ ꯄꯨꯀ꯭ꯂꯦꯟꯗꯣ ꯄꯥꯛ ꯀꯥꯗꯕꯅꯤꯅ ꯀꯥꯐꯝ ꯂꯩꯇꯕꯅꯤꯅ ꯅꯤꯡꯈꯥꯏꯔꯛꯄ ꯉꯥꯏꯔꯛ ꯀꯣꯠꯂꯦ ꯍꯥꯏꯕ
ꯎꯝ
ꯑꯗꯨꯅ ꯄꯣꯁꯇꯨ ꯂꯣꯏ ꯌꯥꯎꯔꯛꯀꯗꯧꯣꯔꯦꯕ ꯄꯣꯁꯇꯣ
ꯍꯣ ꯊꯝꯃꯒꯦ ꯊꯝꯃꯒꯦ ꯑꯩ ꯃꯤꯅ ꯀꯧꯔꯛꯑꯦꯕꯀꯣ
ꯃꯤꯅꯤꯠ ꯃꯤꯅꯤꯠ ꯁꯨ ꯃꯤꯅꯤꯠ ꯁꯨꯗꯣꯔꯦ
ꯑ ꯁꯨꯖꯔꯦ ꯑꯗꯨꯝ ꯃꯁꯥ ꯇꯠꯄ ꯉꯥꯏꯔꯁꯦ ꯍꯥꯏꯔꯣ
ꯃꯁꯥꯅ ꯇꯠꯇꯕꯅꯤꯅ ꯑꯩꯈꯣꯏ ꯇꯨꯋꯜꯞ ꯃꯤꯅꯠꯇ ꯇꯧꯗꯣꯏꯅꯦ ꯇꯦꯟ ꯁꯦꯀꯦꯟ ꯀꯪꯥꯏꯅꯤ ꯀꯩꯗꯧꯒꯦ
ꯑꯣ ꯑꯩꯗꯤ ꯃꯥ ꯁꯨꯃꯩꯅꯁꯨꯨꯔꯦꯁꯤꯅꯤ
ꯑꯩꯈꯣꯏꯗꯤ ꯐꯤꯞꯇꯤꯟ ꯑꯩꯈꯣꯏꯗꯤ ꯇꯨꯋꯜꯞꯇ ꯑꯣꯏꯕꯅꯦꯕ
ꯎꯝ
ꯑꯣ ꯐꯔꯦ ꯐꯔꯦ ꯑꯃꯨꯛ ꯅꯪ ꯁꯪꯉꯒꯅ ꯑꯃꯨꯛ ꯂꯣꯏꯔꯒ ꯇꯧꯔꯛꯑꯣ ꯑꯩꯁꯨ ꯀꯂꯦꯛꯁꯟ ꯆꯠꯊꯀ ꯌꯨꯔꯥꯒꯦ ꯎꯝ